ꯍꯜꯂꯣ
ꯏꯇꯥꯎꯕꯨ ꯀꯔꯝ ꯀꯔꯝ ꯇꯧꯔꯤꯒꯦ ꯅꯨꯡ ꯉꯥꯏꯔꯤꯕꯣ ꯄꯥꯜꯂꯤꯕꯣ
ꯑꯁ ꯅꯨꯡꯉꯥꯏꯔꯤꯗ ꯁꯨꯝ ꯄꯪꯂꯩ ꯄꯪꯂꯩ ꯂꯩꯔꯤ
ꯎꯝ ꯍꯛꯆꯥꯡ ꯗꯤ ꯀꯃꯥꯏ ꯀꯃꯥꯏ ꯇꯧꯔꯤꯕ ꯅꯨꯡꯉꯥꯏꯇꯦ ꯍꯥꯏꯗꯤ ꯌꯥ ꯗꯝꯅꯤꯅ ꯅꯨꯡꯉꯥꯏ ꯍꯥꯏꯇꯥꯥꯝꯅꯤꯅꯦ ꯍꯥꯏꯔꯣ ꯍꯥꯏꯔꯛꯑꯣ ꯅꯪ ꯍꯛꯆꯥꯡ ꯀꯃꯥꯏ ꯀꯃꯥꯏ ꯇꯧꯔꯤꯒꯦ
ꯍꯛꯆꯥꯡꯗꯤ ꯌꯥꯗ꯭ꯔꯦꯍꯦ ꯍꯟꯗꯛꯇꯤ ꯁꯨꯝ ꯖꯤꯝ ꯆꯠꯂꯦ ꯗꯨꯉꯥꯏ ꯑꯁ ꯁꯨꯝ ꯄꯥꯁꯤꯜꯂꯛꯑꯦ
ꯈꯪꯗꯦ ꯍꯟꯗꯛꯁꯦꯠ ꯋꯥꯔꯜ ꯀꯞ ꯃꯅꯨꯡ ꯑꯣꯏꯕꯅꯤꯅ ꯕꯣꯜ ꯅꯨꯡ ꯌꯦꯡꯕꯒ ꯑꯍꯤꯡꯁꯦ ꯇꯨꯝꯗꯕꯒ ꯍꯛꯆꯥꯡꯁꯦ ꯈꯔꯁꯦ ꯐꯒꯠꯂꯑꯝꯃꯕꯅꯦ ꯑꯗꯣ ꯑꯁ
ꯌꯥꯗꯦ
ꯑꯍꯤꯡ ꯇꯨꯝꯗꯕꯁꯤꯅ ꯌꯥꯗ꯭ꯔꯦ ꯑꯩꯁꯦ ꯋꯥꯔꯜ ꯀꯞ ꯂꯣꯏꯔꯒ ꯑꯣꯏꯅ ꯆꯠꯂꯁꯤꯔ ꯈꯟꯕꯅꯦ ꯑꯗꯣ ꯁꯨꯝ ꯆꯠꯈꯤꯕ ꯍꯩꯅꯕꯤ ꯂꯩꯕꯅꯤꯅ ꯑꯗꯨꯁꯨ ꯑꯗꯨꯝ ꯆꯠꯅꯤꯡꯕ ꯇꯧꯔꯤꯁꯦ ꯅꯪꯕꯨ ꯖꯤꯝ
ꯍꯣꯂꯝ ꯖꯤꯃꯗꯤ ꯑꯩꯗꯤ ꯇꯧꯗ꯭ꯔꯦꯗ ꯍꯟꯗꯛ ꯑꯃꯨꯛ ꯆꯠꯀꯦꯅ ꯅꯪ ꯆꯠꯂꯤ ꯃꯐꯝꯗꯣ ꯀꯥꯏꯗ ꯆꯠꯀꯦ ꯈꯣꯠꯀꯦꯅ ꯍꯪꯒꯦꯅ ꯇꯧꯔ ꯃꯤꯅꯦ
ꯑꯁ ꯑꯩꯗꯤ ꯁꯤꯒꯤ ꯑꯩꯈꯣꯏꯒꯤ ꯀꯩꯅꯣꯒꯤ ꯀ꯭ꯋꯥꯀꯊꯦꯜꯗ ꯑꯃ ꯑꯩꯈꯣꯏ ꯃꯅꯥꯛꯇꯨꯗ ꯑꯃ ꯂꯩꯌꯦ ꯑꯗꯨꯗꯥꯏ ꯑꯗꯨ ꯑꯣꯏꯅ ꯆꯠꯂꯦ
ꯀꯃꯥꯏ ꯀꯃꯥꯏꯅ ꯇꯧꯒꯦ ꯑꯗꯨꯝ ꯅꯨꯡꯉꯥꯏꯕꯣ
ꯑꯗꯨꯝ ꯅꯨꯡꯉꯥꯏꯗ ꯁꯥꯟꯅꯕꯒꯤꯗꯤ ꯌꯥꯝ ꯊꯤꯅ ꯅꯨꯡꯉꯥꯏ ꯍꯥꯏꯗꯤ ꯏꯀ꯭ꯋꯤꯞꯃꯦꯟ ꯀꯩꯀꯩ ꯃꯔꯥꯡ ꯀꯥꯏꯅ ꯂꯣꯏꯅ ꯂꯩ ꯄꯣꯠ ꯆꯩꯩ ꯂꯣꯏꯅ ꯐꯖꯩ ꯑꯗꯣ ꯑꯁ ꯅꯪꯁꯨ ꯂꯥꯛꯀꯦꯗꯤ ꯂꯥꯛꯑꯣ ꯄꯨꯟꯅ ꯅꯪꯁꯨ ꯂꯥꯛꯑꯒꯗꯤ ꯄꯨꯟꯅ ꯍꯦꯛ ꯆꯠꯃꯤꯟꯅꯔꯒꯗꯤ ꯍꯦꯛ ꯅꯨꯡꯉꯥꯏꯗꯅ
ꯃꯥꯅꯦ ꯑꯗꯨ ꯂꯥꯛꯀꯦꯅ ꯍꯪꯉꯛ ꯏꯝꯃꯤ ꯍꯛꯆꯥꯡꯁꯦ ꯑꯩꯁꯨ ꯍꯟꯗꯛꯇꯤ ꯅꯣꯏꯈꯠꯄꯗ ꯅꯣꯏꯈꯠꯄꯗꯥ ꯌꯥꯗ꯭ꯔꯦꯅ ꯇꯧꯔꯤꯖꯤꯕꯨ ꯋꯦꯠꯁꯦ ꯑꯥ ꯌꯧꯔꯦꯅꯦ ꯋꯦꯠꯇꯨꯁꯨ ꯅꯣꯏꯔꯝꯅꯤꯅ ꯍꯛꯆꯥꯡꯁ ꯂꯥꯏꯅꯥ ꯇꯤꯟꯅꯥꯗꯤ ꯑꯗꯨꯝ ꯐꯖꯔꯦ
ꯃꯥꯅꯦꯅꯦ ꯖꯤꯝ ꯅꯨꯡ ꯈꯔ ꯆꯠꯂꯒ ꯁꯦꯝꯃꯨ ꯚꯥꯏ ꯅꯠꯇ꯭ꯔꯒꯗꯤ ꯍꯧꯖꯤꯛꯇꯤ ꯅꯣꯏꯕꯁꯤꯗꯤ ꯏꯁꯥꯁꯦ ꯂꯥꯏꯅꯥ ꯇꯤꯟꯅꯥꯒꯤ ꯂꯥꯏꯅꯥ ꯇꯤꯟꯅꯥ ꯉꯥꯛꯇꯅꯤꯗꯣ
ꯂꯩꯅꯥ ꯇꯤꯟꯅꯥꯁꯦ ꯐꯅꯕ ꯅꯣꯏꯕ ꯈꯣꯠꯄꯗꯣ ꯈꯔ ꯑꯁꯨꯛ ꯍꯟꯊꯅꯕ ꯁꯨꯃꯥꯏꯅ ꯇꯧꯔꯒ ꯈꯔ ꯐꯖꯅ ꯍꯣꯠꯅꯗ꯭ꯔꯒꯗꯤ ꯍꯛꯆꯥꯡꯁꯦ ꯃꯦꯟꯇꯦꯟ ꯇꯧꯔ ꯊꯝꯗ꯭ꯔꯒꯗꯤ ꯌꯥꯝꯅ ꯑꯋꯥꯕ ꯍꯥꯏꯗꯣ ꯑꯣꯏꯗꯣꯏꯅꯤꯅꯦ
ꯃꯥꯅꯤ ꯃꯥꯅꯤ ꯋꯥꯏꯍ ꯉꯁꯥꯏꯐꯧꯛ ꯆꯠꯊꯣꯛꯄꯁꯤꯗ ꯌꯥꯗ꯭ꯔꯦ ꯍꯛꯆꯥꯡꯁꯤ ꯐꯤꯐꯥ ꯐꯤꯐꯥ ꯀꯥꯝꯃꯤ ꯆꯠ ꯉꯝꯗ꯭ꯔꯦ ꯒꯥꯔꯤ ꯅꯠꯇ꯭ꯔꯗꯤ ꯑꯩꯈꯣꯏ ꯊꯣꯡꯒꯥꯟꯗꯒꯤ ꯑꯁꯣꯝ ꯋꯥꯡꯃ ꯁꯣꯔꯞ ꯐꯥꯎꯊꯣꯛꯄ ꯑꯗꯨꯝ ꯉꯝꯗ꯭ꯔꯦꯕ ꯒꯥꯔꯤ ꯐꯥꯎꯊꯣꯛꯇ꯭ꯔꯒꯗꯤ ꯐꯤꯐꯥ ꯐꯤꯐꯥ ꯀꯥꯝꯃꯦꯕ
ꯑꯗꯨ ꯅꯪꯕꯨ ꯆꯥꯕ ꯊꯛꯄꯁꯨ ꯅꯪꯕꯨ ꯅꯍꯥꯟꯋꯥꯏꯗꯤ ꯌꯥꯝꯅ ꯍꯧꯗꯥꯏꯅꯦ ꯍꯧꯖꯤꯛꯅ ꯑꯃꯨꯛ ꯀꯃꯥꯏꯅ ꯇꯧꯔꯤꯅꯣꯅꯦ ꯌꯥꯝꯅ ꯈꯜꯂꯦ ꯍꯥꯏꯁꯤꯕꯨꯣ ꯆꯥꯕ ꯊꯛꯄ ꯌꯥꯝꯅ ꯍꯦꯟꯖꯤꯟꯅ ꯆꯥꯁꯤꯜꯂꯕ꯭ꯔꯅꯦ ꯑꯍꯥꯎ ꯍꯥꯎꯕ ꯌꯥꯝ ꯆꯥꯔꯕꯅꯦ ꯍꯟꯗꯛꯁꯦ
ꯍꯟꯗꯛꯁꯦ ꯈꯪꯝꯗ꯭ꯔꯦꯅꯦ ꯈꯔ ꯇꯣꯏꯔꯦꯅꯦ ꯑꯗꯨꯗꯩꯅꯤꯅꯦ ꯇꯧꯔꯤꯁꯦ ꯈꯪꯍꯧꯗꯦ ꯅꯣꯏꯗꯤ ꯅꯣꯏꯗꯦꯅ ꯊꯥꯏꯅꯗꯤ ꯏꯄꯥ ꯄꯥꯔꯝꯃꯤꯗꯨꯅꯤ ꯑꯩꯁꯨ
ꯎꯝ
ꯈꯪꯍꯧꯗꯦ ꯆꯥꯕꯁꯦ ꯑꯗꯨꯝ ꯐꯤ ꯐꯛꯂꯝ ꯀꯥꯈꯠꯈꯤ ꯀꯃꯥꯏꯅ ꯇꯧꯕꯅꯣ ꯈꯪꯗꯦ
ꯑꯗꯨ ꯆꯥꯕꯁꯤꯗꯅꯤꯅꯦ ꯍꯧꯖꯤꯛꯀꯥꯟꯗꯤ ꯕꯣꯏꯂꯔꯁꯤꯁꯨ ꯑꯁ ꯇꯣꯏꯅ ꯆꯥꯃꯟꯕꯁꯨ ꯐꯠꯇꯦꯗꯣ
ꯃꯥꯅꯦ ꯃꯃꯜꯒ ꯍꯣꯡꯕꯁꯤꯗ ꯑꯗꯨꯝ ꯆꯥꯟꯅꯕꯤꯅꯦꯕ ꯇꯧꯅꯔꯤꯁꯦ
ꯑꯗꯨꯅꯤꯅꯦ ꯇꯧꯔꯤꯁꯦ ꯆꯥꯕꯕꯨ ꯑꯗꯨꯗꯣ ꯅꯪ ꯀꯔꯝ ꯀꯥꯟꯗꯒꯤ ꯆꯠꯀꯦ ꯍꯥꯏꯅꯣ ꯖꯤꯝꯕꯨ ꯀꯔꯝ ꯀꯥꯟꯗꯒꯤ
ꯑꯩꯗꯤ ꯌꯥꯔꯗꯤ ꯍꯟꯗꯛ ꯍꯞꯇꯥꯁꯤꯗꯩ ꯆꯠꯀꯦꯅ ꯈꯜꯂꯤꯅꯤꯅꯦ
ꯅꯪ ꯅꯪꯅ ꯑꯗꯨꯝ ꯆꯠꯅꯤꯡꯉꯄ ꯇꯥꯏꯃꯤꯡꯗꯨꯗ ꯑꯗꯨꯝ ꯐꯣꯟ ꯅꯨꯡ ꯇꯧꯔꯛꯑꯣ ꯑꯗꯨꯒ ꯅꯣꯡ ꯋꯥꯠꯂꯤꯉꯩꯗ ꯑꯗꯣ ꯑꯩꯒ ꯑꯗꯨꯝ ꯆꯠꯃꯤꯟꯅꯔꯒ ꯑꯦꯠꯃꯤꯁꯟ ꯀꯩꯀꯩ ꯇꯧ ꯈꯣꯠꯇꯅ ꯇꯧꯔꯒ ꯇꯧꯔꯁꯦ ꯄꯨꯟꯅ ꯍꯦꯛ ꯆꯥꯃꯤꯟꯅꯔꯁꯤ
ꯅꯪ ꯅꯪ ꯃꯇꯝꯗꯤ ꯀꯃꯥꯏꯅ ꯇꯧꯕ ꯑꯥ ꯃꯇꯝ ꯀꯃꯥꯏ ꯑꯌꯨꯛꯇ ꯆꯠꯄꯔꯣ ꯅꯨꯡꯗꯥꯡꯗ ꯆꯠꯄꯔꯣ ꯀꯃꯥꯏꯅ ꯇꯧꯒꯦ
ꯑꯩꯁꯦ ꯑꯌꯨꯛꯇ ꯆꯠꯄꯁꯨ ꯌꯥꯎꯏ ꯑꯗꯨꯝ ꯅꯨꯃꯤꯗꯥꯡ ꯋꯥꯏꯔꯝꯗ ꯆꯠꯄꯁꯨ ꯌꯥꯎꯏ ꯃꯇꯝꯗꯤ ꯃꯇꯝ ꯅꯥꯏꯗꯦꯗ
ꯑ ꯃꯇꯝ ꯑꯃꯗꯤ ꯅꯥꯏꯍꯟꯕ ꯐꯩꯌꯦ ꯐꯖꯅ ꯀꯩꯅꯣ ꯇꯧꯅꯕ
ꯍꯟꯗꯛꯁꯦ ꯋꯥꯜ ꯀꯞ ꯃꯅꯨꯡꯁꯨ ꯑꯣꯏꯕꯅꯤꯅꯅꯦ ꯑꯍꯤꯡꯗ ꯍꯦꯛ ꯌꯦꯡꯕꯁꯨ ꯌꯥꯎꯏ ꯑꯗꯨꯗꯨꯅ ꯇꯥꯏꯃꯤꯡꯗꯨ ꯍꯦꯛ ꯑꯩ ꯅꯨꯡꯇꯤꯒꯤꯗꯤ ꯍꯦꯛ ꯆꯠꯁꯤ ꯂꯦꯞꯄꯁꯨ ꯍꯦꯛ ꯂꯦꯞꯅꯤꯡꯗꯕ ꯑꯗꯨꯅ ꯃꯇꯝꯁꯤꯃ ꯆꯥꯡ ꯅꯥꯏꯗ꯭ꯔꯤꯌꯦ ꯋꯥꯜ ꯀꯞꯁꯤꯃ ꯂꯣꯏꯔꯒ ꯅꯨꯃꯤꯗꯥꯡ ꯋꯥꯏꯔꯝ ꯆꯠꯄꯅꯗꯤ ꯕꯦꯁꯅꯦ ꯍꯥꯏꯗꯤ ꯍꯜꯂꯛꯑꯒꯁꯨ ꯑꯃꯨꯛ ꯖꯤꯝꯗꯣ ꯁꯥꯟꯅꯔꯨꯕ ꯈꯣꯠꯂꯨꯕ ꯋꯥꯔꯨꯕ ꯀꯣꯠꯂꯨꯕ ꯇꯧꯕ ꯃꯌꯥꯝꯗꯣ ꯍꯜꯂꯛꯑꯒ ꯆꯥ ꯗꯥꯏꯠ ꯅꯣꯡ ꯈꯔ ꯆꯥꯁꯤꯟꯗꯅ ꯈꯣꯠꯆꯤꯟꯗꯅ ꯇꯧꯔꯒ ꯑꯃꯨꯛ ꯇꯨꯝꯕ ꯆꯥꯔꯒꯗꯤ ꯑꯗꯨꯗꯨꯅꯁꯨ ꯨꯢꯁꯥꯗꯣ ꯍꯥꯏꯗꯤ ꯃꯆꯤ ꯑꯣꯏꯣꯕꯁꯨ ꯍꯦꯜꯂꯦ ꯏꯁꯥ ꯃꯁꯜ ꯅꯨꯡꯁꯟꯁꯨ ꯈꯔ ꯐꯖꯕ ꯍꯥꯏ ꯑꯗꯨꯁꯨ ꯑꯣꯏꯔꯦ ꯑꯗꯨꯃꯥꯏꯅ ꯑꯩꯈꯣꯏꯅ ꯇꯧ ꯀꯦꯅ ꯈꯜꯂꯦ ꯍꯟꯗꯛ ꯋꯥꯔꯜ ꯀꯞ ꯃꯅꯨꯡꯁꯤꯕꯨꯗꯤ ꯚꯥꯏ ꯈꯔ ꯃꯇꯝꯁꯦ ꯆꯥꯡ ꯅꯥꯏꯗ꯭ꯔꯤꯌꯦ ꯋꯥꯜꯀꯞꯁꯦ ꯂꯣꯏꯔꯒ ꯐꯖꯅ ꯁꯦꯝꯃꯒꯦꯅ ꯇꯧꯔꯤ ꯑꯩꯁꯨ
ꯑꯁ ꯑꯩꯁꯨ ꯋꯥꯔꯜ ꯀꯞꯁꯦ ꯂꯣꯏꯔ ꯂꯥꯛꯄꯅ ꯐꯗꯨꯏ ꯖꯥꯠꯂ ꯑꯩꯁꯨ ꯋꯥꯜ ꯀꯞ ꯌꯦꯡꯕꯅꯤꯅ
ꯎꯝ ꯑꯗꯨꯅꯗꯤ ꯐꯔꯅꯤ ꯎꯝ ꯍꯥꯏꯗꯤ ꯇꯨꯝꯗꯔꯁꯨ ꯆꯥꯗ꯭ꯔꯒꯗꯤ ꯑꯃꯨꯛ ꯅꯪꯗꯤ ꯑꯃꯨꯛ ꯍꯧꯔꯛꯄꯅꯤꯅ ꯅꯁꯥꯁꯨ ꯅꯣꯏ ꯍꯥꯏꯕꯅꯤꯅ ꯑꯃꯨꯛ ꯗꯥꯏꯠ ꯅꯣꯡ ꯐꯖꯅ ꯆꯥꯕ ꯈꯣꯠꯄ ꯇꯧꯔꯛꯀꯗꯣꯏꯅꯦ ꯇꯨꯝꯗꯕꯁꯨ ꯑꯃꯨꯛ ꯌꯥꯔꯣꯏꯗꯣꯏꯅꯦ ꯑꯍꯤꯡ ꯇꯨꯝꯃꯛꯇ꯭ꯔꯒꯗꯤ ꯍꯥꯏꯗꯤ ꯄꯨꯔꯥ ꯍꯛꯆꯥꯡꯗ ꯁꯣꯛꯄꯒ ꯆꯞ ꯃꯥꯟꯅꯩ ꯃꯥꯅꯤ
ꯑꯗꯨꯃꯥꯏꯅ ꯇꯧꯔꯒꯦ ꯑꯩꯁꯨ ꯋꯥꯜꯜ ꯀꯞꯇꯨ ꯍꯦꯛ ꯂꯣꯏꯔꯒ ꯂꯥꯛꯄ ꯑꯗꯨ ꯈꯟꯅꯔꯒ ꯏꯕꯥꯅꯤ ꯇꯥꯅꯔꯒ ꯇꯧꯔꯒꯦ
ꯂꯥꯛꯑꯣ ꯑꯗꯨꯝ ꯋꯥꯔꯜ ꯀꯞꯇꯨ ꯂꯣꯏꯔꯒ ꯑꯗꯨꯝ ꯃꯇꯝ ꯑꯃ ꯅꯪꯅ ꯁꯤꯗ ꯆꯠꯁꯤ ꯍꯥꯏꯕ ꯇꯥꯏꯃꯤꯡꯗꯨ ꯍꯥꯏꯔꯛꯑꯣ ꯑꯗꯨꯒ ꯑꯗꯨꯝ ꯆꯠꯃꯤꯟꯅꯔꯁꯤ ꯏꯕꯥꯅꯤ ꯁ
ꯌꯥꯏ ꯌꯥꯏ ꯍꯣꯏ ꯁꯥꯟꯅꯕꯁꯨ ꯅꯨꯡꯉꯥꯏꯗꯅ ꯎꯝꯝ ꯎꯝ ꯅꯪꯅꯕꯨ ꯂꯦꯞꯅꯤꯡꯉꯁꯨ ꯑꯩꯅ ꯑꯩ ꯌꯥꯎꯋꯦ ꯈꯗꯤ ꯑꯗꯨꯝ ꯂꯥꯛꯇꯣꯏꯅꯦꯕ ꯅꯪꯁꯨ ꯑꯩꯅꯕꯨ ꯂꯦꯞꯅꯤꯡꯉꯁꯨ ꯑꯩ ꯌꯥꯎꯋꯦ ꯍꯥꯏꯕꯅꯤꯅ ꯑꯗꯨꯝ ꯂꯥꯛꯇꯣꯏꯅꯦꯕ ꯅꯪꯁꯨ
ꯃꯥꯅꯦ
ꯅꯣꯡ ꯈꯥꯗꯣꯛ ꯇꯟꯕ ꯅꯨꯃꯤꯠꯇ ꯑꯗꯨꯝ ꯀꯩꯅꯣ ꯇꯧꯃꯤꯟꯅꯔꯒ ꯑꯗꯨꯝ ꯇꯧꯗꯣꯏꯅꯦꯕ ꯑꯗꯨꯝ ꯁꯥꯟꯅꯃꯤꯟꯅꯗꯣꯏꯅꯦꯕ ꯇꯜꯂꯁꯨ ꯇꯂ ꯑꯗꯨꯅ ꯁꯥꯟꯅꯕꯗꯣ ꯀꯃꯥꯏꯅ ꯆꯥꯕ ꯊꯛꯄꯗꯤ ꯀꯃꯥꯏꯅ ꯇꯧꯕ ꯀꯃꯥꯏ ꯀꯩ ꯀꯩ ꯆꯥꯔꯤꯒꯦ ꯁꯥꯟꯅꯩꯗꯨꯕꯨꯣ
ꯆꯥꯕꯁꯦ ꯑꯩꯁꯦ ꯗꯥꯏꯠꯁꯦ ꯀꯩꯁꯨ ꯌꯥꯝ ꯍꯦꯟꯗꯣꯛꯅꯗꯤ ꯆꯥꯗ꯭ꯔꯦ ꯄ꯭ꯔꯣꯇꯤꯟ ꯑꯃ ꯂꯩꯔꯦ ꯑꯗꯨꯒ ꯄ꯭ꯔꯣꯇꯤꯟꯗꯨꯃ ꯇꯧꯔꯦ ꯑꯗꯨꯒ ꯂꯐꯣꯏ ꯁꯪꯒꯣꯝ ꯌꯦꯔꯨꯝꯒꯨꯝꯕ ꯈꯔ ꯆꯥꯔꯦ ꯆꯅꯥꯒꯨꯝꯕ ꯈꯔ ꯆꯥꯔꯦ ꯑꯗꯨꯃꯥꯏꯅ ꯑꯣꯏꯅ ꯌꯥꯝ ꯌꯥꯝꯅ ꯃꯤꯒꯤ ꯇꯥꯏꯞꯇ ꯌꯥꯝ ꯍꯦꯟꯗꯣꯛꯅ ꯄꯥꯊꯣꯛꯅꯁꯨ ꯆꯥꯕ ꯉꯝꯗ꯭ꯔꯁꯨ ꯑꯗꯨꯕꯨꯛꯇꯤ ꯆꯥꯔꯒꯦꯅ ꯑꯗꯨꯃꯥꯏꯅ ꯑꯣꯏꯅ ꯆꯥꯔꯦ ꯅꯪꯁꯨ ꯈꯔ ꯅꯣꯏꯕꯅꯤꯅꯅꯦ ꯅꯪꯒꯤꯁꯨ ꯑꯦ ꯄ꯭ꯔꯣꯇꯒꯨꯝ ꯕꯣꯝ ꯆꯥꯔꯦ ꯅꯪꯒꯤ ꯃꯁꯟꯗꯣ ꯈꯔ ꯇꯥꯁꯤꯜꯂꯛꯅꯕ ꯑꯗꯨꯃꯥꯏꯅ ꯑꯣꯏꯅ ꯇꯧꯔꯒ ꯈꯔ ꯑꯗꯨꯝ ꯂꯥꯛꯄꯒ ꯑꯩꯈꯣꯏ ꯁꯥꯟꯅꯔꯤꯕ ꯇ꯭ꯔꯦꯅꯔꯁꯤꯡ ꯑꯣꯖꯥꯁꯤꯡ ꯂꯩꯕꯗꯨꯅꯁꯨ ꯀꯔꯤ ꯀꯔꯤ ꯄꯤꯖꯕ ꯌꯥꯒꯦ ꯈꯣꯠꯀꯦꯗꯣ ꯑꯗꯨꯝ ꯍꯪꯅꯔꯒ ꯇꯥꯟꯅꯔꯒ ꯑꯗꯨꯝ ꯁꯃꯥꯏꯅ ꯇꯧꯔꯒ ꯑꯗꯨꯝ
ꯃꯣꯏꯒꯁꯨ ꯃꯣꯏꯅꯁꯨ ꯍꯥꯟꯅꯁꯨ ꯈꯔ ꯈꯪꯉꯃꯤꯅ ꯅꯪꯁꯨ ꯃꯁꯥꯗꯣ ꯈꯔ ꯂꯣꯏꯌꯦ ꯍꯥꯏꯕꯅꯤꯅ ꯃꯣꯏꯅꯁꯨ ꯍꯥꯏꯔꯛꯄꯗꯣ ꯌꯦꯡꯒ ꯄꯩꯁꯥ ꯅꯨꯡꯁꯥꯗꯨꯁꯨ ꯀꯃꯥꯏꯅ ꯇꯧꯖꯒꯦ ꯑꯗꯨ ꯌꯦꯡꯕꯗ ꯑꯗꯨꯃꯥꯏꯅ ꯑꯣꯏꯅ ꯇꯧꯔꯛ ꯋ‌ꯣꯏꯅ‌ꯣ ꯆꯥꯔꯁꯦ ꯑꯗꯨ ꯅꯠꯇ꯭ꯔꯒꯗꯤ ꯑꯩꯈꯣꯏꯅ ꯆꯥꯅꯤꯡꯉ‌ꯦꯅ ꯍ‌ꯦꯛꯇ ꯄꯪꯆꯥ ꯆꯥꯕꯗꯨꯁꯨ ꯍꯦꯛ ꯌꯥꯗꯦꯕ ꯍꯧꯖꯤꯛ ꯃꯇꯝꯗꯤꯀꯣ
ꯍꯣꯏ ꯍꯣꯏ
ꯑꯗꯩ ꯑꯍꯜ ꯂꯃꯟ ꯍꯥꯏꯁꯦꯣꯏ ꯃꯣꯏꯗꯤ ꯑꯃꯨꯛ ꯑꯩꯈ ꯑꯩꯈꯣꯏꯅ ꯍꯟꯖꯔꯒꯁꯨ ꯑꯩꯈꯣꯏꯗꯒꯤ ꯃꯈꯥ ꯇꯥꯕꯁꯨ ꯌꯥꯎꯋꯤ ꯇ꯭ꯔꯦꯅꯔ ꯍꯥꯏꯁꯦ ꯍꯦꯟꯅ ꯁꯦꯅꯤꯌꯔ ꯑꯣꯏꯕꯁꯨ ꯍꯧꯎꯋꯤ ꯑꯗꯣ ꯃꯣꯏꯗꯤ ꯑꯗꯨꯝ ꯑꯗꯨꯗ ꯑꯗꯨꯝ ꯇꯧ ꯂꯛꯑꯕꯅꯤꯅ ꯃꯣꯏꯅꯁꯨ ꯍꯦꯟꯅ ꯈꯔ ꯈꯪꯕ ꯍꯥꯏꯗꯣ ꯑꯩꯈꯣꯏ ꯑꯣꯏꯗꯣꯏꯅꯦꯕ ꯅꯣꯏꯅ ꯍꯥꯏꯔꯛꯄꯗꯣ ꯍꯦꯛ ꯆꯥꯔꯒꯗꯤ ꯑꯩꯈꯣꯏꯗꯁꯨ ꯍꯦꯛ ꯅꯨꯡꯉꯥꯏꯖꯩꯗꯅ ꯑꯩꯈꯣꯏꯅ ꯍꯩ ꯄ ꯍꯥꯏꯁꯤꯡꯗ
ꯆ ꯆꯥꯁꯤꯜꯂꯨ ꯌꯥꯕꯖꯥꯠ ꯅꯠꯇꯦ
ꯑꯁꯣꯏꯕꯗ ꯍꯦꯛꯇ ꯂꯥꯛꯀꯗꯣꯏꯅꯤꯅꯤ
ꯃꯥꯅꯦ ꯃꯥꯅꯦ ꯄꯥꯗꯕꯅꯤ ꯂꯥꯏꯗꯅ ꯑꯃꯨꯛ ꯅꯈꯠꯈꯤꯗꯣꯏ ꯃꯤꯅꯦ ꯄꯪꯈꯥ ꯆꯠ ꯁꯜꯂꯨꯔꯒ
ꯃꯥꯅꯤꯅꯦ ꯗꯅꯤꯅꯦ
ꯁꯤꯗ ꯁꯤꯗ ꯅꯣꯡꯒꯤ ꯃꯊꯛ ꯁꯤꯗ ꯍꯧꯅ ꯈꯜꯂꯗꯤ ꯑꯩꯁꯨ ꯐꯖꯔꯅꯤ ꯃꯤꯅ ꯈꯔꯕꯅꯤꯕ
ꯃꯥꯅꯦ ꯅꯣꯏꯕꯁꯦ ꯈꯔ ꯑꯗꯨꯝ ꯈꯔ ꯋꯥꯋꯀꯤꯡ ꯅꯨꯡꯡꯁꯨ ꯑꯗꯨꯝ ꯈꯔ ꯆꯦꯜꯂꯣ ꯅꯠꯇ꯭ꯔꯒꯗꯤ ꯃꯌꯦꯡ ꯇꯥꯕꯁꯤ ꯈꯔ ꯑꯗꯨꯝ ꯋꯥꯅꯤ
ꯑꯩꯁꯨ ꯍꯧꯒꯦꯅꯗꯤ ꯉꯔꯥꯡ ꯅꯍꯥꯟꯗꯣ ꯑꯩꯁꯨ ꯆꯠꯂꯨꯁꯦ ꯑꯗꯨꯗꯤ ꯌꯥꯗꯦ ꯃ‌ꯦ ꯃꯦꯟꯔꯣꯠ ꯃꯇꯦꯛ ꯌꯧꯔꯛꯄꯩꯗꯨꯗ ꯑꯗꯨꯝ ꯐꯤꯕꯥ ꯐꯤꯕꯥ ꯀꯥꯃ ꯑꯗꯨꯝ ꯍꯜꯂ‌ꯦ ꯅꯍꯥꯟ ꯅꯣꯡꯃꯗꯤ ꯑꯩꯖꯨ ꯆꯠꯂꯤ ꯅꯍꯟ ꯅꯣꯡꯃ ꯆꯠꯂꯤ ꯑꯩꯁꯦ ꯆꯠꯄꯁꯦ ꯆꯠꯄꯁꯦ ꯑꯗꯨꯝ ꯈꯣꯡꯅ ꯆꯠꯄꯅꯤꯅ ꯇꯞ ꯇꯞꯅ ꯁꯨꯝ ꯆꯠꯂꯕꯖꯥꯠꯅꯤ ꯑꯩꯁꯦ ꯆꯠꯄꯗꯨꯗ ꯑꯗꯨꯝ ꯍꯜꯂꯛꯄꯗ ꯉꯝꯗꯗꯅ ꯑꯣꯛꯇꯣ ꯇ‌ꯣꯡꯉ ꯍꯜꯂꯛꯏꯝꯅꯦ ꯇꯧꯔꯤꯖ‌ꯦ
ꯑꯁ ꯅꯪꯗꯤ ꯈꯔ ꯅꯁꯥꯗꯣ ꯅꯪ ꯑꯗꯨꯝ ꯆꯥꯁꯤꯜꯂꯒ ꯊꯛꯆꯤꯜꯂꯒ ꯑꯗꯨꯝ ꯍꯤꯞꯇꯅ ꯆꯥ ꯑꯗꯨꯝ ꯃꯄꯥꯟ ꯏꯄꯥꯟ ꯄꯥꯛ ꯊꯣꯛꯑꯝꯃꯔꯣꯏꯅꯦ ꯃꯄꯥꯟ ꯊꯣꯛꯑꯖꯨ ꯅꯪ ꯒꯥꯔꯤꯗ ꯑꯗꯨꯝ ꯇꯧꯔ ꯊꯣꯛꯑꯝꯃꯅꯤꯅꯦ
ꯑꯩꯖꯨ ꯊꯥꯏꯅ ꯄꯥꯔꯤꯉꯩ ꯃꯇꯝꯒꯤ ꯑꯗꯨꯃꯥꯏꯅ ꯑꯥ ꯉꯝꯒꯗ꯭ꯔꯅ ꯆꯠꯂꯨꯕꯅꯦ ꯄꯥꯔꯤꯀꯥꯟꯗꯗꯤ ꯄꯪꯌꯥ ꯌꯥꯏꯗꯅ ꯑꯗꯨ ꯌꯥꯗ꯭ꯔꯥ ꯅꯣꯏꯔꯀꯥꯟꯁꯤꯗꯗꯨ ꯎꯄꯥꯏ ꯂꯩꯇꯦ ꯑꯣꯛꯇꯣꯗ ꯑꯗꯨꯝ ꯇꯣꯡꯉ ꯂꯥꯛꯑꯦ
ꯑꯗꯨꯒꯤ ꯀꯩꯅꯣꯗ‌ꯣ ꯈꯔ ꯊꯥꯗꯣꯛꯑꯣ ꯚꯥꯏ ꯅꯠꯇ꯭ꯔꯒꯗꯤ ꯌꯥꯔꯔꯣꯏ ꯍꯥꯏꯗꯤ ꯒꯥꯔꯤ ꯀꯩꯀꯩ ꯑ ꯍꯥꯏꯗꯤ ꯁꯨꯝ ꯉꯝꯅꯕ ꯑꯩ ꯉꯝꯗ ꯌꯥꯗꯦ ꯑꯩ ꯏꯁꯥ ꯃꯌꯦꯡ ꯇꯥꯗ ꯌꯥꯗꯦ ꯍꯥꯏꯕꯒꯤ ꯋꯥꯈꯜꯂꯣꯟ ꯑꯃꯒ ꯂꯣꯏꯅꯅ ꯈꯔ ꯆꯠꯄ ꯈꯣꯠꯄ ꯇꯧꯗ꯭ꯔꯒꯗꯤ ꯑꯗꯨꯗꯤ ꯑꯗꯨꯝ ꯅꯪ ꯖꯤꯝ ꯁꯥꯟꯅꯔꯒꯁꯨ ꯀꯩꯁꯨ ꯀꯥꯟꯅꯔꯣꯏꯗꯩꯅꯦ ꯈꯔ ꯆꯠꯄ ꯈꯣꯠꯄ ꯍꯥꯏꯖ‌ꯦ ꯑꯗꯨꯅ ꯅꯁꯥꯗꯣ ꯍꯨꯃꯥꯡ ꯍꯨꯃꯥꯡ ꯈꯔ ꯊꯣꯛꯍꯜꯂꯒ ꯏꯁꯥꯥꯗꯣ ꯈꯔ ꯍꯥꯏꯗꯤ ꯏꯁꯇ꯭ꯔꯦꯡꯒꯨꯝꯕ ꯍꯥꯟꯅ ꯈꯔ ꯇꯥꯜꯂꯒꯀꯣ ꯍꯥꯏꯗꯤ ꯈꯔ ꯇꯧꯗ꯭ꯔꯒꯗꯤ ꯌꯥꯔꯣꯏꯗꯩꯅꯦꯕ
ꯆꯨꯝꯃꯤ ꯆꯨꯝꯃꯤ ꯑꯗꯒꯤ ꯍꯛꯆꯥꯡ ꯅꯣꯏꯕꯁꯤꯁꯨ ꯐꯖꯕꯝ ꯂꯩꯇꯦ ꯇꯧꯔꯤꯁꯦ ꯐꯨꯔꯤꯠ ꯑꯃ ꯁꯨꯠ ꯐꯨꯔꯤꯠ ꯑꯃ ꯂꯤꯠꯂ‌ꯩ ꯐꯖꯕꯝ ꯑꯣꯏꯗꯦ ꯈꯣꯡꯒ꯭ꯔꯥꯎ ꯑꯝ ꯁꯦꯠꯂꯦ ꯐꯖꯕꯝ ꯑꯣꯏꯗꯦ ꯃꯤꯅ ꯌꯦꯡꯕꯗꯁꯨ ꯎꯁꯤꯠꯇꯦꯅꯦ ꯀꯩꯅꯣ ꯇꯧꯕꯁꯦ ꯅꯣꯏꯔꯒ ꯂꯩꯕꯁꯦ ꯃꯤꯅ ꯀꯩ ꯀꯩꯗꯧ ꯀꯩ ꯁꯥꯖꯤꯟ ꯁꯥꯟꯅꯣ ꯉꯥꯡꯉꯤꯁꯤ ꯍꯥꯏꯔꯤꯁꯦꯅ ꯑꯗꯨꯝ ꯊꯥꯏꯅꯤ
ꯃꯥꯅꯤꯅꯦ ꯑꯩꯈꯣꯏꯒꯤ ꯅꯍꯥꯒꯤ ꯋꯥꯍꯩꯗ ꯍꯦꯛ ꯀꯩꯅꯣꯗꯤ ꯏꯁ ꯅꯣꯏꯔꯛꯏꯁꯦ ꯑꯩꯈꯣꯏꯒꯤ ꯀꯥꯡꯁꯣꯏ ꯁꯧꯒꯔꯤꯅ ꯅꯣꯏꯔꯛꯄ ꯅꯠꯇꯦ ꯍꯦꯛꯇ ꯍꯥꯏ ꯍꯥꯏꯅꯕ ꯑꯗꯣ ꯍ‌ꯦꯠꯇ ꯃ‌ꯣꯏꯅ ꯃꯣꯏꯅꯗꯤ ꯑꯩꯈꯣꯏꯅ ꯑꯗꯨꯃꯥꯏꯅ ꯍꯥꯏꯖꯈ꯭ꯔꯒꯁꯨ ꯏꯁꯥꯗꯗꯤ ꯍꯦꯛ ꯍ‌ꯦꯛꯇ ꯅꯣꯏꯅꯤꯡꯕꯁꯤ ꯅꯣꯏꯅꯤꯡꯗꯕꯅꯤꯅꯦ ꯑꯗꯨꯝ
ꯍꯣꯏ ꯍꯣꯏ ꯋꯥꯈꯜ ꯍꯥꯏꯗꯣꯛꯈ꯭ꯔꯁꯨ ꯃꯤꯅ ꯃꯤꯅ ꯉꯥꯡꯕꯒꯤ ꯉꯥꯡꯊꯣꯛꯈ꯭ꯔꯁꯨ ꯋꯥꯈꯜꯂꯣꯟꯗꯗꯤ ꯑꯗꯨꯏꯁꯨ ꯅꯨꯡꯉꯥꯏꯇꯦ ꯭ꯅꯤ ꯉꯥꯡꯗ ꯌꯥꯗꯕꯩ ꯉꯥꯡꯈ꯭ꯔꯁꯨ ꯋꯥꯈꯟꯗꯗꯤ ꯑꯩ ꯍꯥꯏꯗꯤ ꯄꯥꯅꯤꯡꯉꯤꯕꯅꯦꯕ ꯅ‌ꯣꯏ ꯅꯣꯏꯅꯤꯡꯕ ꯀꯅꯥꯕꯨ ꯂꯩꯔꯝꯒꯗꯒꯦ ꯅꯠ
ꯃꯥꯅꯦ ꯃꯁꯟ ꯅꯨꯡꯖꯟꯒ ꯊꯣꯛꯇꯅ ꯈꯔ ꯏꯁꯥꯗ ꯐꯤꯠ ꯑꯣꯏ ꯂꯩꯕꯗꯣ ꯂꯣꯏ ꯄꯥꯝꯅꯔꯤ ꯉꯥꯛꯇꯅꯦꯕ
ꯃꯥꯅꯦ ꯃꯥꯅꯦ
ꯑꯁ ꯑꯗꯨꯅꯤꯅꯦ ꯇꯧꯔꯤꯁꯦ ꯂꯥꯏꯐ ꯁꯦ ꯅꯪꯁꯨ ꯑꯗꯨꯝ ꯐꯖꯅ ꯃꯨꯟꯅ ꯈꯜꯂꯒ ꯈꯔ ꯍꯧꯖꯤꯛꯇꯤ ꯋꯥꯔꯜ ꯀꯞ ꯃꯅꯨꯡ ꯑꯣꯏꯕꯅꯤꯅ ꯅꯪꯗꯣ ꯖꯤꯝꯗꯨꯗꯤ ꯍꯌꯦꯡ ꯋꯥꯔꯜ ꯀ ꯀꯞ ꯂ‌ꯣꯏꯔꯒ ꯑꯣꯏꯅ ꯐꯖꯅ ꯆꯠꯃꯤꯟꯅꯔꯁꯦ ꯃꯇꯝ ꯑꯝ ꯌꯦꯡꯉꯒ ꯅꯪ ꯍꯥꯏꯔꯛꯑꯣ
ꯎꯝ ꯍꯧꯖꯤꯛꯀꯤꯗꯤ ꯀꯩꯅꯣ ꯇꯧꯔꯒꯦ ꯇꯦꯛ ꯇꯦꯛ ꯁꯨꯝ ꯋꯥꯛꯀꯤꯡ ꯁꯨꯝ ꯆꯠꯂꯒꯦ ꯀꯩꯅꯣ ꯇꯧꯅꯕ ꯑꯗꯨꯒ
ꯁꯥꯡꯅ ꯑꯗꯨꯝ ꯆꯠꯂꯣ ꯍꯥꯏ ꯅꯁꯥꯗꯣ ꯈꯔ ꯏꯁ ꯏꯁ ꯅꯪ ꯕꯨꯛꯇꯔꯒꯨꯝꯕ ꯀꯩꯒꯨꯝꯕ ꯈꯔ ꯏꯟꯗꯅ ꯕꯥꯔꯒ ꯈꯔ ꯆꯤꯡꯗꯅ ꯈꯣꯠꯇꯅ ꯁꯨꯝ ꯌꯨꯝ ꯇꯧ ꯌꯥꯕ ꯍꯥꯏꯇꯥꯔꯦꯀꯣ ꯁꯨꯝ ꯈꯔ ꯑꯗꯨꯃꯥꯏꯅ ꯈꯔ ꯁꯨꯝ ꯇꯧꯔꯣ ꯅꯠꯇ꯭ꯔꯒꯗꯤ ꯌꯥꯔꯣꯏ
ꯕꯨꯛꯇꯔꯕꯨꯗꯤ ꯃꯉꯥ ꯇꯔꯨꯛ ꯏꯜꯂꯦꯕ ꯕꯥꯔꯗꯤ ꯆꯤꯡꯈꯠ ꯉꯝꯗ꯭ꯔꯦꯍ‌ꯦ ꯏꯕꯣ ꯌꯥꯗ꯭ꯔꯦ ꯋꯦꯇꯥꯁꯤꯗ ꯍꯥꯏꯒꯗ꯭ꯔꯥ
ꯈꯔ ꯆꯦꯟ ꯆꯣꯡꯗꯅ ꯈꯔ ꯇꯧꯔ ꯇꯧꯕ ꯉꯝꯃꯒꯗꯤ ꯋꯥꯛꯀꯤꯡ ꯆꯠꯇꯅ ꯈꯔ ꯅꯣꯏꯔꯒꯁꯨ ꯈꯔ ꯑꯃꯨꯛ ꯌꯥꯡꯊꯣꯔꯛꯀꯗꯣꯏꯅꯤꯗꯣ
ꯑꯥ ꯊꯥꯏꯅꯗꯤ ꯊꯥꯏꯅ ꯍꯥꯡꯏꯉꯥꯏꯗꯤ ꯄꯤꯕ ꯄꯤꯕ ꯆꯤꯡꯉꯝꯃꯤꯅꯤꯗꯣ ꯍꯧꯖꯤꯗꯤꯤ ꯌꯥ ꯠꯇ꯭ꯔꯦ ꯑꯃꯐꯥꯎ ꯈꯟ ꯉꯝꯗꯦ ꯀꯥꯏꯔ ꯍꯥꯏꯗꯒꯤ
ꯑꯗꯨꯅꯤ ꯈꯔ ꯍꯧꯖꯤꯛꯇꯣ ꯈꯔ ꯒꯥꯔꯤ ꯅꯨꯡꯅꯤꯗ ꯆꯠꯄꯗꯣ ꯈꯔ ꯊꯥꯗꯣꯛꯑꯣ ꯈꯔ ꯆꯥꯔ ꯊꯛꯑꯒ ꯍꯦꯞꯆꯤꯜꯂꯒ ꯂꯩꯕꯤ ꯈꯣꯠꯄꯤ ꯇꯧꯕꯗꯣ ꯇꯧꯔꯅꯨ ꯑꯗꯨꯒ ꯈꯔ ꯈ ꯁꯥꯡꯅ ꯁꯥꯡꯅ ꯆꯠꯇꯅ ꯈꯣꯠꯇꯅ ꯋꯥꯋꯀꯤꯡ ꯋꯀꯤꯡ ꯈꯔ ꯆꯠ ꯅꯠꯇ꯭ꯔꯒꯗꯤ ꯅꯁꯥꯗꯣ ꯌꯥꯔꯔꯣꯏ ꯐꯔꯔꯣꯏꯅ ꯥꯏ
ꯍꯣꯏ ꯑꯩꯁꯨ ꯊꯥꯗꯣꯛꯄꯗꯤ ꯍꯧꯔꯕꯅꯤꯗ ꯈꯣꯟꯅ ꯈꯒ ꯆꯠꯄ ꯍꯧꯔꯕꯅꯤ
ꯁꯨꯝ ꯈꯨꯁꯨ ꯁꯨꯝ ꯍꯦꯇꯥ ꯆꯠꯅꯤꯡꯉꯦꯕ ꯍꯥꯏꯗꯤ ꯑ ꯏꯁꯁꯥꯏꯕꯛ ꯊꯣꯛꯄ ꯑꯣꯏꯔꯁꯨ ꯍꯧꯖꯤꯛꯇꯤ ꯒꯥꯔꯤ ꯃꯆꯥꯁꯤꯗ ꯇꯠꯂꯥꯎꯒ ꯊꯧꯗꯣꯛꯑꯒ
ꯅꯨꯡꯁꯥꯅꯪꯒ ꯁꯥꯕꯁꯤꯅ ꯈꯣꯡꯅ ꯆꯠꯄꯗꯣ ꯀꯩꯅꯣ ꯇꯧꯋꯤꯗꯅ ꯑꯗꯨꯅꯁꯨ ꯑꯌꯥꯝꯕ ꯑꯣꯏꯗꯣꯏꯔꯤꯕ ꯅꯨꯡꯁꯥ ꯁꯥ ꯍꯥꯞꯕꯁꯤꯗꯣ
ꯈꯣꯡꯅ ꯆꯠꯄꯒꯤ ꯆꯥꯡꯁꯨ ꯌꯥꯝꯅ ꯋꯥꯠꯂꯛꯄꯒ ꯑꯗꯩ ꯁꯨꯝ ꯆꯥꯕꯅ ꯁꯨꯝ ꯃꯍꯥꯎ ꯑꯍꯥꯎꯕ ꯁꯨꯝ ꯆꯥꯁꯤꯟꯕꯒ ꯑꯗꯒꯤ ꯍꯤꯞꯆꯤꯟꯗꯅ ꯐꯝꯖꯤꯟꯗꯅ ꯑꯩꯈꯣꯏꯒꯤ ꯀꯩꯅꯣꯝ ꯆꯜꯂꯒꯁꯨ ꯁꯨ ꯒꯥꯔꯤꯗ ꯍꯦꯛ ꯆꯠꯄ ꯁꯤꯅꯁꯨ ꯑꯌꯥꯝꯕ ꯅꯣꯏꯕꯒꯤ ꯆꯥꯡꯁꯦ ꯁꯨꯝ ꯆꯦꯜꯂꯛꯏꯅꯦ
ꯑꯗꯨꯅꯤ ꯑꯗꯨꯅꯤ
ꯑ ꯈꯪꯗꯦ ꯚꯥꯏ ꯅꯪꯅ ꯑꯗꯨꯝ ꯈꯔ ꯈꯔ ꯋꯥꯋꯀꯤꯡ ꯈꯔ ꯆꯠꯄꯒ ꯋꯥꯏ ꯍꯥꯏꯗꯣ ꯈꯔꯒ ꯁꯥꯡꯅ ꯁꯥꯡꯅ ꯑꯩ ꯑꯩ ꯆꯠꯇ ꯌꯥꯗꯦ ꯍꯥꯏꯕꯒꯤ ꯃꯑꯣꯡꯗ ꯑꯗꯨꯝ ꯈꯔ ꯈ ꯁꯥꯡ ꯁꯥꯡ ꯇꯥꯁꯤꯜꯂꯣꯨꯝ